ꯆꯦ ꯄꯦ
ꯑ ꯇꯥꯔꯦ
ꯇꯥꯔꯕꯣ ꯑ ꯃꯈꯣꯟ ꯊꯣꯛꯑꯦ ꯊꯣꯛꯑꯦ ꯌꯥꯝ ꯇꯞ ꯄꯦ ꯑꯁꯦꯡꯕ
ꯇꯞꯄ꯭ꯔꯣ
ꯑꯥ
ꯉꯔꯥꯡ ꯇꯧꯕꯗꯨꯗꯤ ꯀꯩꯝ ꯇꯧꯗꯦ ꯍꯥꯏꯌꯦ
ꯑꯣ ꯍꯥꯟꯅꯒꯤ ꯃꯈꯣꯟꯗꯣ ꯍꯥꯏ ꯇꯞꯄꯦꯕ ꯌꯥꯝꯅ
ꯑꯦ ꯍꯧ ꯍꯧꯖꯤꯇꯤ
ꯑꯗꯨꯝ ꯇꯥꯥꯏ ꯑꯗꯨꯁꯨ ꯌꯥꯝ ꯇꯞꯄꯦꯗ
ꯁꯤꯗꯁꯨꯅꯦ ꯑꯩꯅ ꯉꯥꯡꯗꯣꯏꯔꯥ ꯅꯪꯅ ꯉꯥꯡꯗꯣꯏꯔꯥ
ꯑꯩꯅ ꯁꯤꯗꯅ ꯅꯪꯅ ꯇꯧꯔꯛꯄꯅꯤꯅ ꯑꯩꯅ ꯊꯥꯔꯇꯤ ꯄꯥꯔꯁꯦꯟ ꯉꯥꯡꯗꯣꯏꯕ
ꯑꯣ
ꯑꯩꯅ ꯈꯔ ꯌꯥꯝ ꯉꯥꯡꯗꯣꯢꯕ
ꯑꯣ
ꯍꯥꯏꯗꯤ ꯑꯩꯅ ꯄꯥꯏꯈꯠꯂꯛꯄꯅꯤ
ꯑꯣ ꯑꯗꯨ
ꯑꯥ ꯑꯗꯣ ꯉꯥꯡꯗꯤ ꯉꯥꯡꯒꯗꯕ ꯅꯪꯁꯨ ꯇꯨꯃꯤꯟ ꯂꯩꯕꯗꯤ ꯌꯥꯗꯕ ꯇꯥꯕ꯭ꯔꯣ ꯐꯖꯟꯅ ꯐꯖꯟꯅꯗꯤ ꯇꯥꯕ꯭ꯔꯥꯕ
ꯑꯥ ꯇꯥꯏꯌꯦ ꯅꯪ ꯈꯔ ꯅꯨꯡꯁꯤꯠ ꯋꯥ ꯉꯥꯡꯕꯗ ꯅꯨꯡꯁꯤꯠꯀꯨꯝꯕ ꯐꯨꯐꯨ ꯂꯥꯛꯄ ꯃꯥꯜꯂꯦ
ꯗꯥꯏꯔꯦꯛ ꯊꯥꯡꯖꯟꯕꯩ ꯑꯣꯢꯖꯥꯠꯂꯥ
ꯍꯧꯖꯤꯛ ꯇꯥꯏꯔꯗꯤ ꯌꯥꯔꯦ ꯅꯨꯡꯁꯤꯠꯇꯣ ꯑꯃꯨꯛ ꯂꯥꯛꯇ꯭ꯔꯦ ꯍꯧꯖꯤꯛ ꯑꯗꯣ ꯅꯪꯉꯣꯟꯗ ꯐꯪꯕ ꯍꯧꯖꯤꯛꯅ ꯑꯃꯨꯛ ꯅꯪꯅ ꯉꯥꯡꯕꯒꯤ ꯃꯇꯨꯡ ꯏꯟꯅ ꯑꯩꯅ ꯇꯧꯔꯛꯄꯅꯤꯅ ꯅꯪꯅ ꯉꯥꯡꯕꯒꯤ ꯃꯇꯨꯡ ꯏꯟꯅ ꯅ ꯃꯁꯤꯡ ꯊꯤꯔꯒ ꯇꯧꯔꯅꯤꯅ ꯑꯩꯉꯣꯟꯗꯅ ꯇꯪꯈꯥꯏ ꯈꯥꯏꯗꯣꯏꯣꯔꯕ
ꯇꯪꯈꯥꯏ ꯅꯠꯇꯦ ꯅꯉꯣꯟꯗꯅ ꯅꯪꯒꯤ ꯐꯪꯐꯝ ꯊꯣꯛꯄ ꯐꯪꯗꯣꯏꯕ ꯍꯥꯏꯗꯤ ꯑꯩꯉꯣꯟꯗꯩ ꯈꯔ ꯍꯦꯜꯂꯒ
ꯑꯣ
ꯑꯩꯅ ꯐꯣꯔꯇꯤ ꯐꯥꯏꯚ ꯁꯨꯃꯥꯏꯅ ꯇꯥꯔꯦꯅ ꯈꯜꯂꯁꯦꯕ ꯅꯤꯐꯨꯃꯉꯥ ꯑꯗꯨ ꯅꯤꯐꯨ ꯃꯉꯥꯗꯨꯗꯩꯅꯪꯅ ꯑꯍꯨꯝ ꯅꯠꯇ꯭ꯔꯒ ꯃꯉꯥ ꯁꯨꯃꯥꯏ ꯍꯦꯟꯕ ꯑꯗꯨꯗꯨꯒ ꯃꯣꯏꯗꯣ ꯄꯨꯂꯞ ꯅꯪ ꯃꯉꯥ ꯃꯉꯥ ꯃꯉꯥ ꯇꯧꯗꯣꯏꯅꯤꯗꯅ
ꯎꯝ
ꯑꯗꯨ ꯇꯧꯕꯗꯣ ꯃꯔꯤ ꯃꯔꯤ ꯇꯠꯇꯠ ꯇꯠꯇꯠ ꯇꯧ ꯇꯧꯊꯣꯛꯑꯒ ꯂꯣꯏꯊꯣꯛꯈ꯭ꯔꯗꯤ ꯑ ꯄꯨꯂꯞ ꯆꯪꯉꯛꯄꯅꯦꯕꯀꯣ ꯑꯗꯨꯏ ꯄꯨꯂꯞ ꯆꯪꯉꯛꯄꯗꯅꯦꯕ ꯑꯩꯒꯤ ꯂꯨꯄꯥ ꯆꯥꯃꯉꯥꯃꯨꯛ ꯆꯪꯉꯛꯈ꯭ꯦꯗꯣ
ꯑꯣ ꯗꯦꯞꯇ ꯄꯤ ꯇ ꯄꯥꯏꯁꯦ
ꯑꯥ ꯑꯗꯣ ꯍꯧꯖꯤꯛꯇꯤ ꯑꯃꯨꯛ ꯑꯃꯃꯝꯗ ꯇꯔꯥꯃꯉꯥ ꯇꯔꯥꯃꯉꯥ ꯀꯥꯜꯂꯤꯗꯅ
ꯎꯝ ꯎꯝ
ꯈꯪꯕ꯭ꯔꯥ
ꯍꯣꯏ ꯍꯣꯏ ꯍꯣꯏ ꯅꯪ ꯀꯥꯜꯂꯦ ꯍꯥꯏꯕꯗꯣ
ꯍꯟ ꯇꯕ꯭ꯔꯥ
ꯇꯗ
ꯑꯣ ꯑꯗꯨꯃꯥꯏꯅ ꯀꯥꯜꯂ ꯀꯥꯜꯂ ꯇꯧꯗꯣꯏꯅꯤꯅ ꯎꯝ ꯈꯔꯗꯤ ꯇꯞꯄꯅꯤꯗꯅ
ꯎꯝ ꯎꯝ
ꯅꯪ ꯍꯧꯖꯤꯛ ꯅꯃꯥꯏꯕ ꯑꯃ ꯑꯗꯨ ꯇꯧꯁꯦ ꯍꯥ ꯏꯈ꯭ꯔꯕ
ꯄꯣ ꯈꯣꯠꯂꯣꯗꯤ ꯍꯥꯏꯈꯤꯕꯅꯦꯕ
ꯑꯥ ꯑꯣ ꯍꯧꯖꯤꯛ ꯌꯥꯒꯗ꯭ꯔꯥ ꯍꯪꯉꯨ ꯑꯗꯨꯑꯣꯏꯗꯤ ꯑꯩꯒꯤ ꯇꯔꯥꯃꯉꯥ ꯉꯥꯏ ꯀꯥꯏꯅ ꯃꯥꯁꯨ ꯇꯧꯊꯣꯛꯦ ꯍꯥꯏꯅ ꯅꯠꯇ꯭ꯔꯗꯤ ꯄꯩꯁꯥꯗꯣ ꯃꯆꯦꯠ ꯃꯆꯦꯠ ꯆꯪꯉꯛꯑꯒ ꯃꯊꯣꯡ ꯃꯔꯝꯇ ꯈꯪꯍꯧꯗꯕꯅ ꯍꯥꯏꯕ ꯀꯔꯝꯕꯅꯣ ꯀꯔꯝꯕꯅꯣ ꯑꯝꯇ ꯈꯪꯗꯅꯤ ꯑꯩ ꯍꯧꯖꯤꯛ ꯆꯪꯉꯛꯇꯕ ꯐꯅꯌꯥꯝꯁꯨ ꯌꯥꯎꯔꯤ
ꯍꯧ ꯊꯣꯛꯄ ꯌꯥꯒꯗ꯭ꯔꯅꯦ ꯍꯧꯖꯤꯛꯄ
ꯍ ꯍꯧꯖꯤꯛꯇꯤ ꯌꯥꯔꯔꯣꯏ ꯁꯤꯗꯩ ꯁꯤ ꯁꯤ ꯂꯣꯏꯔꯒ
ꯎꯝ ꯑꯁꯤ ꯂꯣꯏꯔꯒ ꯅꯪ ꯀꯩꯀꯩꯅꯣ ꯃꯦꯟꯗꯥꯏꯅꯦ ꯌꯥꯝꯅ ꯑꯗꯨ ꯍꯣꯏ ꯑꯗꯨ ꯑꯍꯥꯟꯕ ꯃꯦꯟꯕꯗꯤ ꯑꯥ
ꯑ ꯑꯃꯨꯔꯛ ꯑꯅꯤꯔꯛ ꯀꯨꯝꯕ ꯇꯧꯕꯗ ꯃꯦꯟꯕꯅꯦꯕꯀꯣ ꯑꯗꯨ ꯂꯣꯏꯔꯗꯤ ꯃꯦꯜꯂꯔꯣꯏ ꯑꯗꯨꯝ ꯇꯇ ꯇꯠꯇ ꯇꯧ ꯌꯥꯔꯅꯤ
ꯑꯣ ꯑꯗꯨꯗꯤ ꯃꯦꯟꯗ꯭ꯔꯀꯥꯟꯗ ꯑꯣꯏꯅ ꯇꯧꯔꯒꯦ ꯃꯉꯣꯟꯗ
ꯑꯥ
ꯍꯥꯏꯗꯤ ꯃꯦꯜꯂꯤꯉꯩꯗꯗꯤ ꯑꯃꯨꯛ ꯇꯧꯐꯝ ꯈꯪꯉꯗꯦ
ꯑꯥ ꯑꯗꯣ ꯈꯪꯗꯦ ꯃꯦꯟꯗꯕ꯭ꯔꯥꯁꯨ ꯈꯪꯗꯦ ꯍꯧꯖꯤꯛ ꯑꯅꯧꯕ ꯑꯗꯨꯗꯦ ꯂꯥꯛꯑꯕꯅꯤꯅ ꯑꯩꯈꯣꯏ ꯏꯅꯥꯎꯒꯤꯗ ꯇꯧꯈꯤꯕ꯭ꯔꯥ ꯇꯧꯗꯕ꯭ꯔꯥ ꯈꯪꯗꯦ ꯑꯩꯣꯏꯅꯥꯎꯗꯁꯨ ꯇꯧꯍꯜꯂꯦꯕ ꯍꯧꯖꯤꯛ ꯃꯥꯏ ꯍꯥꯞꯄꯤꯔꯛꯀꯦꯅ ꯏꯃꯥꯕꯤꯅ ꯐꯣꯟ ꯇꯧꯕꯩꯗꯣ ꯑꯗꯨ ꯇꯧꯕꯗꯨꯅ ꯇꯧꯍꯜꯂꯦ ꯑꯗꯨꯥꯏꯗꯨ ꯃꯦꯟꯕ꯭ꯔꯥ ꯃꯦꯟꯗꯕ꯭ꯔꯥ ꯈꯪꯅ ꯃꯥ ꯀꯩꯝꯥꯏ ꯍꯥꯏꯔꯛꯇꯦꯕ
ꯃꯁꯦꯗ ꯀꯩꯅꯣ ꯃꯣꯏꯅ ꯑꯣ ꯃꯥꯏꯅ ꯀꯝꯄ꯭ꯌꯨꯇꯔ ꯇꯣꯉꯥꯟꯅ ꯄꯤꯒꯦꯈꯤꯕ ꯃꯉꯣꯟꯗ ꯌꯥꯎꯕꯅꯦꯕ ꯃꯗ ꯄꯤꯗꯤꯁꯤꯤꯡꯕ ꯇ ꯅ ꯑꯕꯣꯗꯤ ꯌꯥ ꯍꯪꯉꯨꯁꯨ ꯆꯥꯛꯕꯤꯒꯤ ꯃꯆꯥ ꯂꯥꯛꯏꯗꯅꯅꯤ ꯑꯗꯨ ꯀꯩꯅꯩꯅꯣ ꯑꯩꯅ ꯂꯤꯒꯦꯗ ꯅ
ꯑꯣ ꯑꯗꯨꯕꯨꯗꯤ ꯆꯨꯝꯃꯦ ꯅꯪꯅ ꯂꯤꯗꯣꯏ ꯅꯠꯇꯦ ꯑꯗ ꯅꯪꯒꯤꯁꯨ ꯂꯣꯏꯗ ꯂ ꯀ꯭ꯔꯦꯗꯅ
ꯎꯝ
ꯅꯪ ꯅꯉꯥꯏꯕꯤ ꯇꯧꯕꯗꯧꯅ ꯂꯣꯏ ꯂꯤ ꯂꯩꯕꯅꯤꯀꯣ
ꯎꯝ ꯎꯝ
ꯋꯥꯔꯤ ꯊꯣꯛꯏꯅꯦꯅ ꯅꯪ ꯂꯣꯏ ꯂꯤꯗꯧꯗꯤ ꯅꯠꯇꯦ ꯆꯔꯄꯤ ꯃꯆꯥ ꯂꯥꯛꯏꯗꯅ ꯑꯩ ꯅꯪꯒꯤ ꯋꯥꯔꯤ ꯋꯥꯅꯦ ꯊꯕꯥꯛꯄꯤ ꯃꯆꯥ ꯂꯥꯛꯑꯦꯗꯅ ꯑꯗꯣ ꯑꯩꯅ ꯁꯦꯟꯅꯩꯕ ꯈꯪꯕ꯭ꯔꯥ ꯇꯥꯏꯀꯣ ꯄꯍꯔꯗꯕ ꯈꯥꯉꯕ
ꯆ ꯍꯦ ꯇꯣꯞꯄꯒ ꯂꯍꯔꯦ ꯑꯩ ꯂꯨꯍꯣꯡꯕ ꯆꯠꯂꯔꯨꯏꯌꯦꯅ ꯅꯅꯥꯎꯅ ꯇꯣꯝ ꯂꯩꯅꯤꯅ
ꯑꯣ ꯑꯗꯨꯗꯤ ꯚ ꯆꯧꯒ ꯃꯥꯕꯨꯣꯛꯀ ꯆꯠꯇꯦꯕ
ꯠꯇꯦꯡꯅ ꯑꯩꯅ ꯑꯩ ꯌꯥꯎꯒꯦ ꯍꯥꯏꯕꯅꯦ ꯑꯗꯣ ꯑꯩꯈꯣꯏ ꯃꯥꯅ ꯅꯄꯥ ꯆꯠꯇ꯭ꯔꯗꯤ ꯐꯖꯗꯦ ꯍꯥꯏ ꯑꯗ ꯑꯩꯈꯣꯏ ꯑꯍꯨꯝꯃꯛ ꯆꯠꯄꯗꯗꯤ ꯐꯔ ꯇꯥꯔꯅꯤꯅ ꯑꯩ ꯂꯩꯖꯔꯦ ꯍꯣꯏ ꯑꯩ ꯂꯩꯖꯍꯧꯔꯒ ꯌꯥꯔꯦꯅ ꯑꯩ ꯑꯗꯨꯝ ꯂꯩꯖꯍꯧꯔꯦ
ꯈꯖꯅꯤ ꯑꯣꯃꯥꯟ ꯌꯥꯗ
ꯑꯗꯨꯅꯦ ꯆꯠꯗꯤ ꯆꯠꯅꯤꯡꯉꯦ ꯑꯩꯣꯏ ꯑꯋꯥꯣꯠ ꯑꯄꯥꯁꯨ ꯑꯗꯨꯝ ꯑꯩ ꯌꯥꯎꯑꯣꯅꯦ ꯍꯝꯅ ꯑꯗꯨꯒ ꯑꯩꯈꯣꯏ ꯅꯅꯥꯍꯎ ꯃꯇꯣꯝ ꯂꯩꯍꯧꯕꯗꯣ ꯊꯦꯡꯉꯗꯤ ꯃꯣꯏ ꯊꯦꯡ ꯍꯜꯂꯛꯑꯗꯤ ꯅꯨꯡꯉꯥꯏꯇꯦꯅ
ꯍꯣꯏ ꯍꯣꯏ ꯍꯣꯏ
ꯑꯦꯅꯤꯅ ꯑꯗꯣ ꯇꯅꯤꯡ ꯑꯩ ꯑ ꯁꯟ ꯆꯠꯂꯣꯏꯗꯅꯤꯅ ꯄꯣꯊꯥꯍꯧꯔꯒꯦ ꯉ ꯇꯨꯏꯁꯟ ꯆꯠꯂꯣꯏꯕ ꯈꯔ ꯇꯥꯏ
ꯏꯊꯣ ꯀꯌꯥꯀ
ꯑꯩ ꯉꯁꯤ ꯇꯨꯏꯁꯟ ꯆꯠꯂꯣꯏꯕꯀꯣ ꯀꯩꯅꯣ ꯇꯧꯋꯦꯕ ꯑꯉꯥꯡ ꯑꯦꯛꯖꯥꯝ ꯉꯁꯤ ꯂꯣꯏꯕꯒꯤ ꯁꯨꯇꯤ ꯊꯥꯖꯩꯅ ꯊꯥꯏꯌꯦꯕ
ꯎꯝ ꯄꯔꯤꯈꯥ
ꯑꯥ ꯄꯔꯤꯈꯥ ꯂꯣꯏꯗ ꯉꯥꯏꯕꯒꯤꯝ ꯕꯤꯌꯥꯅꯤ
ꯑꯦ
ꯑꯪꯒ꯭ꯔꯦꯖꯤ ꯅꯠꯇꯕꯅꯤꯅ ꯈꯪꯉꯕꯣꯏꯅ
ꯑꯗꯨꯗ ꯕꯤꯌꯥꯅꯤꯁꯤꯁꯨ
ꯑꯗꯨ ꯃꯣꯏ ꯈꯪꯉꯣꯏꯅ
ꯑꯔ ꯑꯔ
ꯂꯖꯔꯤ
ꯍꯦꯈꯣꯏꯦ ꯌꯥꯝ ꯅꯣꯂ ꯇꯅꯨ
ꯅ ꯀꯁꯨ ꯌꯥꯗꯕ꯭ꯔꯣ
ꯅꯣꯛꯞꯄ ꯌꯥꯗꯕꯅꯦ ꯅꯣꯛꯄꯁꯦ ꯋꯥ ꯉꯥꯡꯕ ꯅꯠꯇꯤꯌꯦ
ꯍꯥꯏ
ꯑꯗꯨꯒꯤ ꯑꯗꯨꯒꯤ ꯗꯥꯏꯅꯥꯅ ꯅꯣꯛꯄ ꯈꯥꯡꯕꯗꯣꯝ ꯇꯣꯏꯕ ꯑꯁ ꯌꯥꯝ ꯋꯥꯏꯍꯦ ꯁꯤꯗꯤ ꯃꯤꯋꯥ ꯇꯧꯕꯁꯤꯁꯨ ꯋꯥꯗꯣꯔꯤꯍꯦ
ꯍꯣꯏ ꯅ ꯍꯧꯖꯤꯛ ꯎꯕꯗ ꯂꯝ ꯀꯣꯏꯕꯒꯤ ꯋꯥꯔꯤ ꯏꯃꯨꯡ ꯃꯅꯨꯡꯒꯤ ꯋꯥꯔꯤ
ꯎꯝ ꯑꯣ ꯃꯣꯏ ꯍꯧꯖꯤꯛꯀꯤ ꯑꯦꯚꯔꯇꯥꯏ ꯅꯃꯥꯏꯃꯦꯦꯟ ꯊꯥꯛꯞꯄꯗꯨꯔꯥ
ꯅꯠꯇꯦ ꯁꯤꯗ ꯑꯩꯅ ꯍꯧꯖꯤꯛ ꯄꯥꯕꯗ
ꯎꯝ ꯑꯥ ꯑꯥ ꯑꯥ ꯑꯥ ꯌꯥꯎꯃꯅꯤ ꯌꯥꯎꯅꯤ ꯂꯝ ꯀꯣꯏꯕꯩ ꯋꯥꯔꯤꯅꯤ ꯑꯦ ꯍꯟꯗꯛ ꯅꯣꯡꯃꯥꯏꯖꯤꯡ ꯅꯠꯇ꯭ꯔꯣ ꯑꯩꯈꯣꯏꯅ ꯆꯠꯇꯣꯏꯗꯣ
ꯎꯝ
ꯆꯇꯤ ꯆꯠꯇ꯭ꯔꯕ ꯅꯠꯇ꯭ꯔꯣ
ꯎꯝ ꯎꯝ
ꯆꯠꯅꯩ ꯅꯣꯡ ꯇꯧꯑꯀꯅꯤ
ꯎ ꯑꯆꯧꯕ ꯆꯥꯕ ꯅꯠꯇ꯭ꯔꯣ
ꯃꯥꯅꯤ ꯀꯩꯅ
ꯍꯌꯦꯡꯁꯨ ꯑꯩꯈꯣꯏ ꯆꯠꯇꯣꯏꯅꯦꯗꯅꯕꯅꯤ ꯌꯨꯝꯁꯤ ꯚꯥꯏ
ꯍꯌꯦꯡꯅ ꯊꯥꯡꯗ
ꯎꯝ ꯃꯤꯄ ꯆ ꯇꯅ
ꯀꯩꯗꯧꯕ ꯀꯣꯏꯕ ꯑꯣ ꯍꯡꯉꯣ ꯆꯥꯛ ꯇꯣꯡ ꯍꯥꯏꯅ
ꯎꯝ ꯎꯝ ꯇꯧꯅꯤ ꯀꯩꯅꯣ
ꯑꯣ ꯑꯣ ꯑꯣ ꯑꯣ ꯅꯣꯏ ꯅꯣꯏ ꯃꯔꯤ
ꯎꯝ
ꯃꯃꯔꯤ ꯆꯗꯅꯤ
ꯎꯝ ꯁꯃꯥꯏ
ꯃꯥꯕꯨꯗꯤ ꯃꯥꯕꯨꯗꯤ ꯑꯄꯣꯛꯇꯕꯅꯤꯅ ꯃꯥꯗꯤ ꯆꯠꯇ꯭ꯔꯁꯨ ꯌꯥꯔꯝꯃꯅꯤ
ꯎꯝ ꯎꯝ ꯎꯝ ꯊꯪꯗꯦ
ꯄꯕꯨꯖꯥ ꯍꯥꯏꯅ
ꯑꯩꯈꯣꯏꯐꯥꯎ ꯄꯨꯕꯗꯣ ꯍꯧꯖꯤꯛꯇꯣ ꯃꯊꯤ ꯃꯌꯨꯡꯗꯨꯣ ꯖꯨꯒꯠ ꯆꯥꯗ꯭ꯔꯦꯕ
ꯎꯝ ꯑꯗꯨ ꯈꯔ ꯈꯪꯍꯜꯂꯗꯧ ꯀꯩꯅꯣ ꯑꯗ
ꯑꯁ ꯈꯪꯉꯣꯏꯗ ꯑꯥꯗ ꯑꯩꯈꯣꯏ ꯋꯥꯅꯅꯤ ꯑꯩꯈꯣꯏ ꯋꯥꯅꯅꯤ ꯑꯃꯗꯣ ꯍꯔꯥꯎꯅꯅꯤ ꯃꯃꯗꯨ ꯍꯔꯥꯎꯅꯅꯤ
ꯃꯌꯨꯒꯤ ꯃꯤ ꯃꯌꯥꯝꯗꯨ ꯅꯣꯏ ꯀꯣꯏꯁꯦꯟ ꯁꯦꯟꯅꯔꯣꯅ ꯊꯥꯗꯣꯛꯑꯗꯕꯅꯤ ꯀꯩꯅꯣ ꯅꯣꯡ ꯐꯥꯗꯣꯛꯇꯤ ꯅꯣꯏꯁꯨ ꯁꯦꯟꯅꯩ ꯌꯥꯏꯌꯦꯅ ꯁꯤꯁꯨ ꯅꯣꯏꯒꯤ ꯁꯤꯁꯨ ꯅꯣꯏꯅꯦꯕꯣꯛꯅꯤ ꯅꯃꯥꯅꯤꯒ ꯇꯧꯔꯒ
ꯑ ꯀꯩꯅꯣ ꯃꯣꯏ ꯑꯌꯥꯝꯕ ꯌꯥꯎꯅꯔꯣꯏꯗꯣꯔꯤꯌꯦ
ꯎꯝ
ꯈꯪꯉꯕ
ꯎꯝ ꯗꯅꯥꯒꯤ ꯊꯣꯂ ꯆꯠꯇ꯭ꯔꯤꯕꯣ ꯁꯤꯁꯦ ꯅꯪꯃꯨꯈ꯭ꯔꯕ ꯃꯥ
ꯊꯣꯛꯂꯛꯇ꯭ꯔꯣ ꯥꯏꯗꯤ
ꯁꯤ ꯁꯤ ꯇꯧꯕꯣꯏꯗꯨ ꯊꯣꯔꯣꯇ꯭ꯔꯤ ꯕꯥ
ꯑꯣ ꯃꯥꯏ ꯆꯪꯗ꯭ꯔꯤꯌꯦ ꯆꯪꯗ꯭ꯔꯤꯌꯦ ꯑꯗꯨꯒꯤꯅꯦ
ꯆꯪꯗ꯭ꯔꯤꯗꯤ ꯀꯩꯅꯣ ꯑꯩꯌꯣ ꯆꯪꯗ꯭ꯔꯦ ꯍꯥꯏꯕꯗꯤ ꯀꯩꯅꯣ ꯆꯪꯗ꯭ꯔꯤ ꯍꯥꯏꯕꯗꯤ ꯀꯩꯅꯣ
ꯍꯥꯏꯗꯤ ꯃꯥꯒꯤꯗꯣ ꯑꯩꯅ ꯆꯪꯗ꯭ꯔꯤꯕ ꯃꯥꯒꯤ
ꯅꯪꯅ ꯆꯪꯒꯦ ꯍꯥꯏꯔꯛꯑꯕ
ꯃꯥꯅ ꯆꯪꯕꯤꯌꯣꯅ ꯁꯦꯝꯕꯤꯌꯣ ꯍꯥꯏꯕ ꯑꯗꯨꯒꯤ ꯇꯧꯗ꯭ꯨ
ꯁꯤꯒꯤ ꯑꯃ ꯃꯦꯠꯄ ꯈꯣꯠꯄ ꯃꯌꯥꯝꯗꯨꯔꯣ
ꯎꯝ ꯎꯝ ꯑꯣꯏ ꯌꯥꯏ ꯌꯥꯏ ꯍꯧꯖꯤꯛ ꯁꯦꯝꯈ꯭ꯔꯦꯅ ꯆꯪꯕ ꯌꯥꯔꯅꯤ ꯑꯥ ꯆꯪꯕ ꯌꯥꯔꯅꯤ
ꯑꯣ ꯐꯔꯦ ꯐꯔꯦ ꯑꯁ ꯑꯩꯗꯤ ꯋꯥꯔꯤ ꯌꯥꯝ ꯊꯣꯛꯇ꯭ꯔꯗꯤ ꯌꯥꯔꯣꯏꯗꯣꯔꯤꯅꯦ ꯑꯃꯨꯛ ꯅꯣꯏꯕꯥꯅꯤꯗ ꯈꯥꯏꯗꯣꯔꯛꯇꯣꯏꯅꯤꯅ
ꯍꯣꯏ ꯅꯪ ꯋꯥꯔꯤ ꯀꯌꯥ ꯉꯥꯡꯗꯕ ꯃꯥꯜꯂꯦ ꯍꯧꯖꯤꯛ
ꯄ ꯉꯥꯡꯗ꯭ꯔꯕꯥꯏꯔ
ꯅꯪꯕꯨ ꯑꯩ ꯗꯥꯅꯥꯗꯪ ꯉꯥꯡꯒꯦ ꯍꯥꯏꯔꯣ ꯅꯪꯁꯨ ꯑꯗꯨ ꯆꯠꯇꯕꯩ ꯋꯥꯔꯣꯅꯍ
ꯏ ꯑ ꯑꯩ ꯅꯉꯣꯟꯗ ꯑꯃꯨꯛ ꯏꯀꯥꯏꯖꯕ ꯍꯧꯔꯦ
ꯅꯠꯇꯦꯕ ꯑꯗ ꯅꯥꯗꯅ ꯄꯩꯁꯥ ꯃꯌꯥꯝ ꯄꯤꯔꯒ ꯑꯩꯉꯣꯟꯗ ꯄꯩꯁꯥ ꯈꯤꯇꯪ ꯄꯤꯒꯦ ꯍꯥꯏꯔꯛꯑꯕ
ꯑꯗꯨ ꯅꯉꯣꯟꯗꯗꯤ ꯑꯗꯨꯝ ꯐꯪꯒꯅꯤ
ꯑꯗꯨꯏꯁꯨ
ꯑꯗꫭꯏꯁꯨ ꯑꯩ ꯑꯗꯨ ꯅꯪꯉꫭꯟꯗꯗꯤ ꯐꯪꯉꯅꯤꯕ ꯍꯥꯏꯗꯤ ꯅꯪꯅ ꯇꯧꯔꯛꯄꯅꯤꯅ
ꯇꯧꯕꯗꯕꯨ ꯅꯪꯒ ꯑ
ꯅꯪ ꯍꯣꯔꯦ ꯋꯥꯔꯤ ꯁꯥꯟꯅꯕꯅꯕꯗꯅꯦ ꯃꯅꯤꯡꯒꯤ ꯃꯈꯣꯟ ꯀꯩꯀꯥꯗꯤ ꯑꯃꯨꯛ ꯀꯟꯅ ꯊꯣꯛꯍꯜꯂꯨꯔꯅꯨꯕ ꯑꯗꯩ ꯏꯪꯒ꯭ꯔꯥꯖꯤ ꯌꯥꯝ ꯇꯞꯄꯨꯔꯅꯨꯕ ꯑꯗꯨꯑꯣꯏꯗꯤ ꯑꯗꯨꯝ ꯅꯪꯒꯤ ꯐꯪꯐꯝ ꯊꯣꯛꯄꯗ ꯐꯪꯅꯤꯕ ꯑꯃꯗꯨꯅ ꯋꯥ ꯀꯩꯔ ꯉꯥꯡꯉ ꯑꯣꯏꯔꯥ ꯑꯗꯣ ꯑꯃꯗꯨꯅ ꯀꯨꯟꯊ꯭ꯔꯥ ꯃꯨꯛꯇꯤ ꯀꯨꯟꯊ꯭ꯔꯥꯃꯨꯛꯀꯤ ꯆꯥꯡꯗꯤ ꯁꯨꯍꯟꯒꯗꯕ ꯍꯥꯏꯗꯤ ꯋꯥꯔꯗꯤ ꯑꯗꯨꯝ ꯉꯥꯡꯍꯟꯒꯗꯕ ꯑꯗꯨꯒ ꯃꯥꯅ ꯉꯥꯡꯕꯗꯨꯒꯤ ꯃꯇꯨꯡ ꯏꯟꯅꯗꯤ ꯐꯪꯖꯗꯣꯏꯅꯦꯕ ꯑꯗꯨꯒ ꯅꯪꯒꯤꯗꯤ ꯅꯪꯒꯤ ꯐꯪꯐꯝ ꯊꯣꯛꯄ ꯈꯔꯗꯣ ꯐꯪꯒꯅꯤꯕ ꯃꯣꯏꯒꯤ ꯃꯣꯏꯅ ꯌꯥꯔꯦ ꯍꯥꯏꯕ ꯄꯨꯡ ꯊꯥꯔꯛꯀꯅꯤꯗꯅ
ꯎꯝ ꯎꯝ
ꯁꯥꯟꯅꯕꯗꯁꯨ ꯆꯍꯨꯝꯃꯨꯛ ꯑꯗꯨꯃꯥꯏꯅ ꯁꯥꯅꯩꯗꯅ ꯑꯗꯨꯏ ꯆꯨꯝ ꯑꯍꯨꯝꯗꯨꯒꯤ ꯆꯥꯡꯗ ꯁꯥꯕ ꯄꯩꯁꯥꯗꯣ
ꯎꯝ
ꯑꯗꯨꯗꯨꯝ ꯐꯪꯅꯤꯕ ꯅꯪꯗꯤ ꯑꯗꯨꯒ ꯃꯉꯣꯟ ꯑꯗꯨꯅ ꯃꯥꯒꯤ ꯋꯥꯔꯤꯗꯨꯒꯤ ꯃꯇꯨꯡ ꯏ ꯃꯇꯨꯡꯏꯟꯅ ꯍꯥꯏꯗꯤ ꯅꯪꯉꯣꯟꯗ ꯇꯧꯈꯤꯕꯗꯣ ꯅꯪꯒꯤꯗ ꯀꯌꯥꯅꯣ ꯅꯤꯐꯨ ꯅꯤꯊꯣꯏ ꯁꯨꯃꯥꯏꯅ ꯂꯩꯕꯗꯣ
ꯎꯝ
ꯑꯗꯩ ꯀꯨꯟꯊ꯭ꯔꯥ ꯇꯔꯨꯛ
ꯎꯝ ꯎꯝ ꯎꯝ
ꯄꯩꯁꯥꯗ ꯊꯣꯛꯂꯛꯄꯗꯣ ꯑꯗꯨ ꯑꯩꯉꯣꯟꯗ ꯅꯤꯐꯨ ꯃꯉꯥ ꯅꯤꯐꯨ ꯇꯔꯦꯠ ꯀꯥꯏꯅ ꯊꯣꯛꯄ ꯌꯥꯎꯋꯦꯕ
ꯎꯝ
ꯃꯉꯥ ꯇꯔꯨꯛ ꯑꯗꯨꯝ ꯍꯦꯜꯂꯦꯕ ꯑꯩꯉꯣꯟꯗ
ꯎꯝ ꯎꯝ
ꯑꯩꯅ ꯇꯣꯄꯅꯤꯅ
ꯎꯝ
ꯑꯗꯨꯒ ꯆꯪꯉꯛꯄꯗꯣ ꯄꯨꯂꯞ ꯄꯨꯜꯂꯞ ꯆꯪꯉꯛꯑꯗꯤ ꯈꯔ ꯈꯪꯕꯅꯦꯕꯀꯣ ꯁꯤꯅ ꯁꯤꯅꯦ ꯑꯗꯣ ꯑ ꯃꯆꯦꯠ ꯃꯆꯦꯠ ꯆꯥ ꯑꯗꯨꯗꯤ ꯒ꯭ꯌꯥꯃꯦꯟ ꯇꯥꯗꯕꯅꯦꯕ ꯑꯗꯨꯏꯅꯦꯕ ꯑꯩꯉꯣꯟꯗ ꯆꯥꯝꯃꯉꯥ ꯍꯦꯟꯗ ꯉꯥꯏꯔꯤ ꯆꯥꯝꯃꯉ ꯌꯧꯗꯅꯉꯥꯏꯔꯤꯅꯦ ꯍꯥꯏꯗꯣ
ꯎꯝ ꯑꯩꯗꯣ ꯃꯉꯣꯟꯗ ꯐꯖꯅ ꯍꯥꯏꯍꯧꯗ꯭ꯑꯔꯤꯕ
ꯑꯃꯥꯡꯕꯤꯗ ꯑꯗꯨꯣ ꯍꯥꯏꯔꯗ꯭ꯔꯣ ꯉ ꯂꯩꯔꯦ ꯍꯥꯏꯔꯣ ꯃꯤꯅ ꯏꯕꯥꯅꯤꯅꯦ ꯅꯪ ꯍꯧꯖꯤꯛ ꯎ ꯃꯦꯟꯕ ꯀꯩꯀꯥ ꯑꯗꯨꯝ ꯊꯣꯛꯂꯛꯑꯗꯤ ꯃꯦꯜꯂꯣ ꯑꯗꯨꯒ ꯃꯊꯪꯒꯤꯗ ꯊꯣꯛꯂꯛꯇ꯭ꯔꯀꯥꯟꯗꯣ ꯑꯗꯨ ꯅ ꯅꯠꯇ꯭ꯔꯒ ꯍꯟꯗꯛꯀꯤ ꯊꯣꯛꯂꯛꯇ꯭ꯔꯀꯥꯟꯗꯣ ꯑꯗꯨꯗ ꯍꯥꯏꯍꯧꯔꯣ ꯍꯥꯏꯗꯤ ꯃꯤꯅꯤꯠ ꯇꯔꯥꯃꯉꯥ ꯍꯥꯏꯁꯦ ꯑꯗꯨꯝ ꯀꯨꯏꯗꯅ
ꯍꯣꯏ
ꯑꯗꯨꯗ ꯑꯗꯨꯝ ꯍꯥꯏꯍꯧꯔꯣ ꯑꯗꯨꯒ ꯃꯥ ꯁꯪꯉꯦ ꯍꯥꯏꯔꯗꯤ ꯃꯥ ꯑꯃꯨꯛ ꯇꯧ ꯑꯩ ꯑꯃꯨꯛ ꯇꯧ ꯇꯧꯔ ꯂꯣꯏꯁꯟ ꯌꯥꯏꯅ ꯅꯤꯗ ꯅꯠꯇ꯭ꯔꯅꯤꯃꯤꯉ ꯇ ꯇꯔꯥ ꯇꯔꯥ ꯉꯥꯏꯔꯒ ꯀꯌꯥꯔꯅꯣꯃꯛ ꯉꯥꯏꯔꯅꯤ ꯇꯧꯗꯣꯏꯁꯦ ꯅꯨꯃꯤꯠ ꯑꯃ ꯆꯪꯉꯅꯤꯕꯣ
ꯍꯝ
ꯑꯩꯈꯣꯏ ꯍꯥꯟꯅꯒꯤ ꯖꯤꯔꯤ ꯖꯤꯔꯤ ꯖꯤꯔꯤ ꯇꯧꯕꯤꯗꯣ ꯑꯗꯨ ꯌꯥꯏꯀꯥꯟꯗꯗꯤ ꯍꯦꯛꯇ ꯐꯠꯇ ꯐꯊꯕ ꯐꯠꯇ ꯐꯊ ꯇꯧꯊꯣꯛꯑꯒ ꯂꯣꯏꯊꯣꯛꯄꯅꯦ ꯍꯥꯏꯕ ꯃꯅꯝ ꯃꯅꯝ ꯃꯅꯝ ꯇꯧ ꯊꯔꯒ ꯏꯃꯥꯟꯅꯕꯤ ꯅꯣꯡꯃꯗ ꯑꯍꯨꯝ ꯃꯔꯤꯒ ꯇꯧꯊꯣꯛꯏ
ꯅ ꯍꯟꯗꯛꯇꯤ ꯃꯤ ꯌꯥꯝꯈꯠꯂꯝꯃꯅꯤꯅ
ꯑꯥ ꯌꯥꯝꯃꯕ ꯃꯥꯜꯂꯦ ꯑꯗꯨꯗꯨꯅ ꯃꯥꯁꯨ ꯎꯝ ꯍꯧꯖꯤꯛ ꯈꯛꯇ ꯍꯥꯏꯔꯛꯑꯦꯕꯀꯣ ꯀꯣ ꯑꯗꯨꯒ ꯑꯩꯈꯣꯏ ꯏꯅꯥꯎꯒꯤꯁꯨ ꯍꯥꯞꯈꯤꯗ ꯉꯥꯏꯔꯤꯕ ꯑꯗꯨꯗ ꯀꯩꯅꯣ ꯇꯧꯕꯗꯣ ꯃꯣꯏꯒꯤ ꯃꯤꯣ